ꯍꯜꯂꯣ
ꯎꯝ ꯇꯥꯏꯌꯦ
ꯇꯨꯝ ꯍꯧꯒꯠꯂꯕꯣ
ꯉꯁꯥꯏ ꯄꯨꯡ ꯇꯔꯨꯛꯇ ꯍꯧꯒꯠꯈ꯭ꯔꯦ
ꯑꯣ ꯉꯥꯜꯂꯦꯅꯦ
ꯅꯪ ꯀꯩꯅꯣ ꯇꯧꯈ꯭ꯔꯕ ꯌꯥꯔꯕ ꯅꯪꯒꯤ
ꯌꯥꯔꯕ ꯍꯥꯏꯗꯤ
ꯅꯪꯒꯤꯗꯣ
ꯌꯥꯗ꯭ꯕꯤꯗ
ꯑꯩꯗꯤ ꯉꯁꯤ ꯅꯨꯃꯤꯠ ꯍꯣꯔꯦꯟ ꯍꯥꯏꯒꯦ ꯑꯩ ꯆꯤꯟꯁꯦꯀꯣ ꯁꯤꯗ ꯅꯠꯇꯗꯤ ꯑꯩ ꯉꯁꯥꯏ ꯐꯥꯔꯁꯇ ꯅꯪꯉꯣꯟꯗ ꯀꯣꯜ ꯇꯧꯔꯛꯀꯦ ꯈꯟꯕꯅꯦꯕ
ꯍꯥꯏꯕꯤꯒꯦꯅ ꯉꯁꯤ ꯆꯪꯅꯕꯅꯦꯕ ꯀꯩꯅꯣ ꯇꯧꯅꯕꯅꯦꯕ ꯑꯩꯒꯤꯁꯨ ꯌꯥꯔꯦ ꯅꯪ ꯀꯌꯥ ꯂꯩꯕ꯭ꯔꯥ
ꯑꯁ ꯑꯩꯒꯤꯗꯤ ꯄꯤꯛꯑꯦꯗ
ꯀꯩꯅꯣ ꯄꯤꯛꯏꯗꯤ ꯅꯪ ꯍꯥꯞꯄꯨꯔꯕꯣ
ꯀꯩꯅꯣ ꯍꯥꯞꯄꯨꯔꯕꯣꯕꯣ ꯅꯣꯡ ꯆꯨꯕ꯭ꯔꯣ ꯅꯣꯢ ꯑꯗꯨꯗ
ꯆꯨꯍꯦ
ꯇꯨꯝꯕ ꯅꯨꯡꯉꯥꯏꯔꯝꯅꯤꯅꯦ ꯑꯗꯨꯗꯤ
ꯅꯠꯇꯦ ꯑꯩꯅ ꯍꯥꯏꯕꯗꯤꯅꯦ ꯅꯪ ꯀꯩꯅꯣ ꯇꯧꯔꯕ꯭ꯔꯕ ꯅꯪꯒꯤ ꯅꯝꯕꯔꯗꯣ ꯍꯥꯞꯄꯨꯔꯕ꯭ꯔꯕ
ꯀꯥꯏꯗ ꯍꯥꯞꯇꯣꯏꯅꯣ ꯑꯩ ꯒ꯭ꯌꯥꯟ ꯇꯥꯗ꯭ꯔꯦ ꯑꯩ ꯖꯦꯔꯣ ꯅꯣꯂꯦꯖ
ꯍꯣꯔꯦꯟ ꯑꯩꯁꯤ ꯂꯣꯏꯔꯀꯥꯟꯗ ꯑꯩ ꯐꯣꯟ ꯇꯧꯔꯛꯀꯦ
ꯍꯣꯏ ꯍꯣꯏ
ꯑꯩ ꯇꯥꯛꯄꯤꯒꯦ
ꯒ꯭ꯌꯥꯟ ꯒꯥ ꯑꯝ ꯇꯥꯗ꯭ꯔꯦ ꯉꯥꯎꯔꯦ ꯇꯧꯔꯤꯁꯦ
ꯉꯥꯎꯒꯅꯨ ꯉꯥꯎꯒꯅꯨ ꯉꯥꯎꯅꯤꯡꯉꯥꯏ ꯑꯝꯇ ꯂꯩꯇꯦ ꯅꯪ
ꯑꯩꯗꯤ ꯁꯨꯝ ꯄꯥꯏꯔꯤꯕ ꯍꯥꯏꯗꯨꯅꯤꯗ ꯅꯨꯡꯉꯥꯏꯕꯒꯤ ꯋꯥꯔꯤ ꯁꯥꯟꯅꯕꯒꯤ ꯃꯌꯥꯝ ꯇꯨꯝꯃꯒꯗ꯭ꯔꯤꯌꯦ
ꯂꯣꯏꯔ ꯍꯉ ꯂꯪꯗꯤ ꯅꯠꯇꯦ ꯉꯔꯥꯡꯗꯤ ꯌꯥꯝꯅ ꯀꯩꯅꯣꯒ ꯇꯧꯗꯥꯏꯅꯦꯅ
ꯏꯁꯤꯡ ꯂꯥꯡ ꯊꯦꯑꯒ ꯇꯨꯝꯃꯤ ꯏꯕꯨꯡꯣ ꯁꯥꯟꯅꯕꯔ ꯆꯠꯇ꯭ꯔꯦ ꯉꯁꯤ ꯍꯣꯔꯦꯟ ꯅꯨꯡꯊꯤꯟ ꯆꯠꯇꯣꯏꯅꯤ
ꯅꯠꯇꯦ ꯉꯔꯥꯡ ꯀꯔꯤꯒꯦꯠ ꯆꯠꯅꯤꯅ ꯚꯥꯞ ꯌꯥꯝ ꯇꯥꯈꯤꯗꯥꯢꯅꯦ ꯅꯪ
ꯀꯥꯏ ꯉꯔꯤꯡ ꯈꯨꯠꯊꯦꯡꯗꯣꯌꯣ ꯇꯨꯝꯗ꯭ꯔꯦ
ꯀꯅꯥꯒ ꯁꯥꯟꯅꯔꯤꯕ
ꯀꯔꯥꯝ ꯁꯥꯗ꯭ꯔꯦ ꯑꯗꯨꯝ ꯇꯨꯝꯕ ꯌꯥꯗ꯭ꯔꯦ ꯐꯤꯂꯝ ꯍꯡꯉꯦ ꯑꯗꯨꯗ ꯊꯨꯝꯉꯦ ꯄꯣꯟ ꯂꯥꯁꯇ ꯄꯨꯡ ꯑꯅꯤ ꯑꯗꯨꯋꯥꯏꯗ
ꯑꯩꯉꯣꯟꯗꯗꯤ ꯅꯪ ꯀꯣꯜ ꯇꯧꯔꯔꯣꯏ ꯑꯩ ꯇꯨꯝꯃꯅꯤꯅ ꯍꯥꯏꯔꯒ ꯉꯔꯥꯡ ꯂꯣꯏꯁꯤꯜꯂꯝꯃꯗꯤ ꯅꯪ ꯅꯨꯡꯉꯥꯏꯔꯣꯏꯗ꯭ꯔꯥ
ꯎꯝ
ꯀꯌꯥ ꯋꯥꯂꯤ
ꯊꯥꯔꯇꯤ ꯁꯥꯗꯅꯦ ꯑꯗꯣ ꯇ꯭ꯋꯦꯟꯇꯤ ꯇ꯭ꯋꯦꯟꯇꯤ ꯐꯥꯏꯚ ꯇ꯭ꯋꯦꯟꯇꯤ ꯁꯤꯛꯁ ꯃꯥꯡꯔꯕ꯭ꯔꯥ
ꯑꯩꯁꯨꯦ ꯐꯖꯅꯗꯤ ꯇꯧꯔ ꯑꯩꯈꯣꯏꯁꯤ ꯐꯖꯅꯗꯤ ꯇꯧꯅꯕꯗꯨꯅꯦ ꯑꯦ ꯀꯥꯎ ꯌꯥꯝ ꯇꯨꯀꯨꯠꯆꯕ ꯆꯠꯀꯟꯅꯅꯕ ꯁꯨꯃꯥꯏꯅ ꯇꯧꯕꯁꯦ ꯑꯩ ꯈꯨꯠꯇꯧ ꯌꯥꯝ ꯂꯪꯈꯠꯂꯦꯕ ꯀꯣꯜꯁꯦ ꯌꯥꯝ ꯂꯥꯛꯀꯅꯦꯕ ꯆ ꯍꯦꯛ ꯇꯧꯔꯗꯤ
ꯀꯅꯥꯅꯣ
ꯈꯪꯗꯦ ꯑꯗꯨꯝ ꯀꯣꯜ ꯇꯧꯁꯤ ꯇꯧꯁꯤꯅꯀꯣ ꯐꯣꯟ ꯇꯧꯔꯣ ꯉꯔꯥꯡꯗꯤ ꯀꯗꯥꯏꯗꯒꯤ ꯑꯩꯈꯣꯏꯅꯤ ꯁꯥꯟꯅꯕ ꯂꯣꯏꯔꯦꯀꯣ ꯑꯗꯨꯒ ꯌꯨ ꯈꯔ ꯊꯛꯄ ꯑꯃ ꯊꯦꯡꯅꯩꯌꯦ
ꯅꯨꯃꯤꯗꯥꯡ ꯇꯨꯝ ꯃꯣꯏꯁꯦ ꯁꯤꯗꯧꯔꯛꯏꯦ
ꯇꯨꯝꯗ꯭ꯔꯦ ꯁꯨꯗ ꯇꯨꯝꯗ꯭ꯔꯦ
ꯑꯩꯔꯥ ꯇꯨꯝꯃꯦ ꯑꯗꯨꯅ ꯃꯥꯅ ꯈꯥꯏꯔꯒ ꯂꯩꯔꯛꯄꯅꯤ ꯊꯝꯃꯦ ꯃꯦꯁꯦꯁ ꯔꯤꯄ꯭ꯂꯥꯏ ꯇꯧꯗꯦ ꯑꯗꯨꯒ ꯇꯨꯝꯒ꯭ꯔꯦ ꯇꯨꯝꯃꯒ ꯄꯨꯡ ꯇꯔꯨꯛꯇ ꯍꯧꯒꯠꯂꯦ ꯑꯗꯨꯒ ꯄꯨꯡ ꯇꯔꯨꯛꯇꯒꯤ ꯑꯩꯅ ꯉꯥꯡꯅꯕꯁꯤꯅ ꯉꯥꯡꯅꯕꯁꯤꯅ ꯉꯥꯡꯅꯕꯁꯤꯅ ꯍꯧꯖꯤꯛꯐꯥꯎ ꯉꯥꯡꯅꯔꯤ
ꯁꯀꯨꯏꯜ ꯑꯗꯨ ꯅꯪꯗꯧ ꯅꯪꯒꯤ ꯆꯤꯟꯗꯣ ꯄꯣꯝꯗ꯭ꯔꯤꯕ
ꯀꯃꯥꯏꯅ ꯄꯣꯡꯗꯣꯏꯅꯣ ꯊꯥꯕꯁꯨ ꯅꯠꯇꯦ
ꯋꯥꯔꯤ ꯁꯥꯟꯅꯕ ꯃꯣꯏꯌꯦꯛ ꯄꯣꯝꯕꯗꯣ
ꯑꯗꯨꯕꯨꯗꯤ ꯍꯦꯕꯤꯠ ꯑꯣꯏꯈ꯭ꯔꯕꯅꯤꯅ ꯀꯩꯁꯨ ꯈꯟꯗ꯭ꯔꯦ ꯑꯁꯤꯅꯦꯇꯔꯁꯨ ꯄꯁꯥ ꯂꯩꯅ ꯑꯩꯗꯤ ꯃꯍꯧꯁꯥꯅ ꯉꯥꯡꯒꯜꯂꯤ ꯌꯥꯝꯅ
ꯗꯤ ꯈꯔꯗ꯭ꯔꯕ
ꯑꯁꯒꯃꯤꯦꯟꯇꯕ ꯅꯠꯇꯗ ꯉꯔꯥꯡ ꯃꯥ ꯃꯦꯁꯦꯖ ꯐꯅꯌꯥꯝ ꯊꯥꯔꯝꯃꯦ ꯑꯗꯨꯒ ꯚꯕꯤꯗꯤꯑꯣ ꯀꯣꯜ ꯇꯧꯔꯛꯂꯝꯃꯦ ꯃꯤꯁ ꯀꯣꯜ ꯂꯩꯔꯝꯃꯦ ꯉꯁꯤ ꯑꯌꯨꯛ ꯕꯣ ꯉꯁꯤ ꯑꯌꯨꯛꯁꯨ ꯐꯣꯟ ꯄꯥꯏꯗꯦ ꯑꯩꯅ ꯇꯧꯕꯤꯕ ꯀꯥꯟꯗ ꯃꯥ ꯍꯣꯁꯄꯤꯇꯥꯜꯗ ꯆꯠꯂꯤꯉꯩ
ꯄꯥꯎꯅ ꯐꯖꯅ ꯐꯪ
ꯁꯥꯏꯀꯤ ꯅꯥꯕ ꯃꯤꯅꯦꯕ
ꯐꯥꯁ ꯑꯦꯝꯇ ꯗꯤ ꯑꯥꯏ ꯕꯤꯁ ꯑꯥꯏ ꯇꯤꯅꯅꯥ ꯃꯤꯅꯦ
ꯅꯠꯇ ꯊꯥꯖꯤꯗ ꯅꯧ ꯍꯧꯕꯅꯦꯕ ꯃꯥꯗꯣ
ꯉꯁꯤ ꯃꯦꯒꯤꯗ
ꯏꯆꯛ ꯁꯥꯥꯕ ꯂꯣꯏꯔꯦꯅꯁꯨꯥꯏꯅ
ꯀꯩ ꯃꯊꯦꯜ ꯆꯥꯡꯏꯦ
ꯉꯁꯤꯗꯤ ꯑꯩꯗꯣ ꯉꯔꯥꯡꯗꯣ ꯀꯩꯅꯣ ꯇꯧꯕꯗ ꯆꯥꯛꯇꯥꯥꯗ꯭ꯔꯦꯗꯅ ꯅꯨꯃꯤꯗꯥꯡꯗꯣ ꯑꯣꯛ ꯃꯔꯤꯟ ꯂꯩꯕꯤꯗ꯭ꯔꯥ ꯃꯥꯅ ꯑꯩ ꯊꯝꯃꯦꯕꯀꯣ ꯑꯗꯣ ꯉꯁꯤ ꯑꯌꯨꯛ ꯆꯥꯔꯦ
ꯐ꯭ꯔꯦꯁ ꯑꯣꯏꯕ꯭ꯔꯣ
ꯑꯩꯅ ꯑꯃꯨꯛꯀ ꯁꯦꯝꯕ ꯇꯥꯎꯔꯒ
ꯀꯣꯕꯔꯤꯗꯛꯇꯪ ꯆꯥꯛꯀ ꯆꯥꯔꯦ
ꯃꯣꯔꯣꯛ ꯑꯃ ꯃꯦꯠꯂꯒ ꯆꯥꯔꯦ
ꯑꯁ ꯅꯪ ꯉꯝꯕꯕꯨ ꯉꯝꯃꯦ ꯑꯩꯒꯤ ꯍꯤꯟꯖꯥꯡ ꯌꯥꯎꯔꯗꯤ ꯆꯥꯛ ꯆꯥꯕ ꯁꯨꯛ ꯉꯝ ꯉꯝꯗꯦ
ꯀꯩꯕꯥ
ꯍꯤꯟꯖꯥꯡ ꯌꯥꯎꯗ꯭ꯔꯦ ꯆꯥꯕ ꯁꯨꯛ ꯉꯝ ꯉꯝꯗꯦꯕ
ꯑꯩꯗꯤ ꯑꯗꯨꯅ ꯄꯥꯝꯃꯦ ꯑꯩ ꯃꯍꯤ ꯆꯥꯅꯤꯡꯗꯦ
ꯁꯤꯒꯨꯝꯕ ꯌꯥꯎꯗ꯭ꯔꯗꯤ ꯑ ꯆꯥ ꯀꯩꯒꯤꯅꯣ ꯈꯪꯗꯦ
ꯑꯩꯗꯤ ꯑꯗꯨꯝ ꯆꯥꯏꯗ ꯄꯪ ꯆ ꯆꯥꯏꯗ ꯑꯗꯨꯝ ꯃꯤꯒꯤ ꯑꯃꯒꯤ ꯃꯌꯨꯝꯗ ꯆꯠꯂꯁꯨ ꯑꯃꯒꯤ ꯃꯌꯨꯝꯗꯁꯨ ꯑꯗꯨꯝ ꯆꯥꯏ ꯑꯗꯨ ꯑꯩꯅ ꯆꯥꯗꯕꯒꯤ ꯌꯦꯟꯁꯥꯡ ꯌꯦꯟꯁꯥꯡ ꯅꯥꯄꯤꯗ ꯆꯥꯗꯕ ꯍꯥꯏꯗꯤ ꯕꯦꯂꯦꯟꯗ꯭ꯔꯤ ꯆꯥꯗꯦ ꯄꯥꯟ ꯆꯥꯗꯦ ꯁꯒꯣꯜ ꯍꯋꯥꯏ ꯆꯥꯗꯦ ꯑꯁꯤ ꯈꯛꯇꯅꯦ
ꯀꯩꯒꯤꯅꯣ ꯕꯦꯂꯦꯟꯁꯁꯤꯒ ꯄꯥꯏꯒ ꯆꯥꯗꯣꯏꯔꯤꯁꯤ
ꯃꯅꯞ ꯃꯥꯟꯕꯒꯤ
ꯑꯥꯁ ꯅꯪꯒꯤ ꯋꯥꯈꯜꯗꯨ ꯄꯥꯖꯩꯌꯦ
ꯃꯥꯥꯟꯗ꯭ꯔꯣ
ꯃꯥꯜꯕꯨꯗꯤ ꯃꯥꯜꯂꯦ
ꯁꯨꯃꯥꯏꯅ ꯆꯤꯡꯉ ꯀꯥꯟꯗ ꯌꯦꯡꯉꯣ ꯃꯤꯅ ꯆꯥꯕ ꯀꯥꯟꯗ ꯆꯤꯡꯉꯀꯥꯟꯗ
ꯃꯥꯜꯕꯨꯗꯤ ꯃꯥꯜꯂꯤ ꯑꯗꯨ ꯑꯣꯏꯔꯁꯨ ꯀꯔꯤꯝ ꯀꯥꯏꯗꯗꯤ ꯀꯩꯅꯣ ꯆꯗ ꯅꯪ ꯋꯥꯈꯜꯗ ꯌꯥꯝ ꯈꯟꯖꯤꯟꯕꯩꯅꯤ
ꯀꯟꯅ ꯅꯠꯇꯦ ꯌꯦꯕꯤꯔꯣ
ꯑꯩ ꯂꯥꯛꯑꯒ ꯕꯦꯂꯦꯟꯗꯨꯗꯤ ꯄꯤꯖꯔꯒꯦ ꯑꯗꯨꯗꯤ
ꯍꯜꯂꯣ
ꯃꯥꯔꯒ
ꯅꯪ ꯆꯥꯛ ꯆꯥꯕ ꯉꯝꯕ꯭ꯔ ꯌꯦꯡꯉꯣ ꯑꯩꯅ ꯍꯥꯏꯕꯗ
ꯍꯥꯏ ꯉꯝꯅꯤꯗ ꯀꯔꯤꯝ ꯈꯟꯗꯦꯗ ꯌꯥꯝ ꯈꯟꯖꯟꯗ꯭ꯔꯒ ꯂꯣꯏ
ꯑꯩꯒꯤ ꯑꯩꯒꯤ ꯃꯅꯞꯅꯦ ꯍꯥꯏꯔꯒ
ꯑꯁ ꯆ ꯍꯩ ꯑꯩꯒꯤ ꯐꯦꯕꯣꯔꯥꯏꯠ ꯗꯤꯁ ꯀꯩ ꯑꯣꯏꯒꯦ ꯅꯪꯒꯤ ꯑꯄꯥꯝꯕ ꯑꯝꯇ ꯍꯥꯏ ꯆꯥꯅꯤꯡꯉꯤ
ꯑꯩꯁꯥ ꯎꯝ ꯐꯥꯔꯁꯇꯗꯤ ꯁꯟꯁꯥꯒꯨꯝꯕ ꯀꯩꯒꯨꯝꯕꯁꯦ ꯇꯥꯔꯝꯗꯦꯕꯀꯣ ꯍꯧꯖꯤꯛꯇꯤ ꯆꯥꯔꯦ ꯑꯩꯅ ꯈ꯭ꯋꯥꯏꯗꯒꯤ ꯄꯥꯝꯕꯗꯤ ꯉꯥ ꯊꯣꯡꯕꯗꯣ ꯀꯔꯤ ꯍꯥꯏꯌꯦ ꯔꯧ ꯊꯣꯡꯕꯗꯣ ꯌꯥꯝ ꯆꯥꯅꯤꯡꯉꯦ ꯇꯣꯏꯍꯟꯗꯕꯤꯗ
ꯑꯗꯨꯁ ꯄꯤꯖꯕ ꯇꯥꯔꯦ ꯊꯦꯡꯅꯕꯗ
ꯅꯪ ꯀꯗꯥꯏ ꯊꯣꯡ ꯂꯝꯕꯤ ꯃꯌꯥꯏꯗ ꯊꯣꯡꯉ ꯄꯤꯖꯗꯣꯏꯔꯣ
ꯑꯦ ꯍꯣꯇꯦꯜ ꯃꯌꯥꯝ ꯂꯩꯁꯤꯗꯤ ꯑꯍꯥꯎ ꯑꯍꯥꯎꯕ ꯌꯣꯟꯃꯤ
ꯑꯁ ꯑꯩꯗꯤ ꯅꯪꯅ ꯊꯣꯡꯂꯒ ꯄꯤꯖꯗꯣꯏꯔꯥ ꯍꯥꯏꯔꯒ
ꯍꯩ ꯑꯩ ꯔꯧ ꯊꯣꯡꯕꯗꯤ ꯍꯩꯇꯦ ꯑꯩꯗꯤ ꯁꯥꯒꯨꯝꯕ ꯊꯣꯡꯕ ꯅꯆꯩ ꯉꯥꯗꯤ ꯊꯣꯡꯕ ꯍꯩꯇꯦ ꯐꯖꯅ ꯑꯩꯗꯣ ꯁꯥꯁꯦ ꯈꯔ ꯈꯥꯏꯗꯤ ꯈꯥꯏ ꯆꯥꯗꯕꯅ ꯌꯥꯝꯃꯦ ꯑꯣꯛ ꯆꯥꯏꯑ ꯁꯟ ꯆꯥꯏ ꯌꯦꯟ ꯆꯥꯏ ꯉꯥꯅꯨ ꯆꯥꯏ ꯁꯤꯇꯅꯤ
ꯑꯣꯛꯇꯤ
ꯑꯣꯛ ꯆꯥꯏ ꯑꯣꯛꯇꯤ ꯑꯩꯒꯤ ꯐꯦꯕ꯭ꯔꯥꯏꯠ ꯗꯤꯁꯅꯤ
ꯑꯗꯨꯒ ꯀꯩꯅꯣꯗꯤ ꯁꯟꯗꯤ
ꯁꯟꯒ ꯑꯣꯛꯀ ꯌꯦꯟꯒ ꯉꯥꯅꯨꯒ ꯆꯥꯏꯕ ꯍꯥꯃꯦꯡꯒꯨꯝꯕ ꯑꯇꯩ ꯑꯝꯇ ꯆꯥꯗꯦ
ꯑꯗꯨ ꯍꯨꯏꯗꯤ
ꯑꯦ ꯆꯥꯗꯦꯍ ꯑꯩꯈꯏꯗꯤ
ꯀꯩꯅꯣꯗꯤ ꯍꯧꯗꯣꯡꯒꯨꯝꯕ
ꯆꯥ ꯆꯥꯗꯗ
ꯑꯗꯨꯒ ꯑꯗꯨꯒꯒ ꯑꯗꯨꯒ ꯏꯔꯣꯏꯗꯤ
ꯏꯔꯣꯏ ꯆꯥꯗꯤ ꯏꯔꯣꯏꯁꯤ ꯆꯥꯗꯦ ꯁꯟꯕꯨꯗꯤ ꯆꯥꯏ ꯏꯔꯣꯏ ꯁꯟ ꯆꯞ ꯃꯥꯟꯅꯝꯃꯤ
ꯑꯗꯨꯒ ꯀꯩ ꯍꯥꯏꯁꯤꯔꯥ
ꯐ
ꯑ ꯌꯥꯝꯅ ꯀꯔꯤ ꯍꯥꯏꯁꯤꯔꯥ ꯑꯗꯨꯗꯤ ꯏꯔꯣꯌ ꯂꯩꯔꯦ ꯑꯗꯨꯒ ꯂꯟꯗꯤ
ꯆꯥꯗꯦꯍꯦ ꯅꯪ ꯆꯥꯕ꯭ꯔꯥ
ꯑꯗ ꯑꯗꯨꯒ ꯀꯔꯤ ꯋꯥꯂꯦ ꯍꯪꯉꯣꯏꯒꯨꯝꯕꯗꯤ
ꯆꯥꯗꯦꯍꯦ ꯍꯪꯉꯣꯏ ꯀꯩꯅꯣ
ꯑꯩꯅ ꯁꯥꯗ ꯆꯥꯗꯕꯗꯤꯅꯦ ꯍꯨꯏ ꯆꯥꯗꯦ ꯏꯔꯣꯏ ꯆꯥꯗꯦ ꯉꯥꯄ꯭ꯔꯨꯝ ꯆꯥꯗꯦ ꯉꯥꯃꯨ ꯆꯥꯗꯦ ꯄꯣꯔꯣꯝ ꯆꯥꯗꯦ ꯑꯗꯨꯒ ꯉꯖꯤꯖꯧ ꯍꯥꯏꯕ꯭ꯔꯥ
ꯉꯥꯆꯧꯕ ꯍꯥꯏꯕꯔ ꯑꯃ ꯀꯔꯤꯅꯣ ꯈꯪꯗꯦ
ꯈꯔ ꯄꯤꯛꯇꯛ ꯑꯣꯏꯔꯒ ꯅꯥꯟꯕꯗꯣ ꯅꯣꯏ ꯃꯩꯇꯩꯅ ꯌꯥꯝ ꯄꯥꯝꯕꯗꯣ ꯑꯃꯗꯒ ꯂꯨꯄꯥ ꯃꯉꯥ ꯃꯉꯥꯔꯒ ꯄꯤꯌꯦ ꯑꯗꯨ ꯉꯥꯗꯣ ꯃꯆꯥ ꯃꯆꯥ ꯑꯣꯏꯔꯒ ꯅꯥꯜꯂꯒ
ꯅꯥꯀꯤꯆꯧꯔꯥ
ꯑꯥ ꯑꯥ ꯑꯗꯨ ꯆꯥꯗꯦ ꯉꯥꯅꯨ ꯆꯥꯗꯦ ꯂꯤꯟ ꯆꯥꯗꯦ ꯍꯧꯗꯣꯡ ꯆꯥꯗꯦ ꯉꯍꯩ ꯆꯥꯗꯦ ꯑꯗꯨ ꯆꯥꯗꯦ
ꯉꯍꯩ ꯉꯥꯍꯩ ꯆꯥꯗꯦ ꯉꯥꯍꯩꯗꯤ ꯍꯥꯎꯕꯅꯦꯍꯦ
ꯑꯁ ꯃꯥꯒꯤ ꯀꯣꯚꯔꯗꯣ ꯃꯑꯣꯡ ꯑꯃ ꯇꯧꯕꯅꯤ
ꯑꯤꯁ ꯉꯥꯍꯩꯗꯤ ꯌꯥꯝ ꯍꯥꯎꯕꯅꯤ
ꯌꯦꯡꯕ ꯀꯥꯟꯗ ꯑꯗꯣ ꯑꯩꯗꯤ ꯌꯦꯔꯨꯝꯗꯤ ꯐꯖꯅ ꯆꯥꯒꯅꯤ